ꯍꯜꯂꯣ
ꯍꯜꯂꯣ
ꯒꯣꯟꯃꯩ ꯅꯠꯇ꯭ꯔꯣ
ꯃꯥꯅꯦ ꯃꯥꯅꯦ ꯍ
ꯆꯥꯛ ꯆꯥꯔꯕꯣ
ꯍꯣꯢ ꯆꯥꯔꯦ ꯍꯧꯖꯤꯡꯅ ꯆꯥꯊꯣꯛꯑꯦ ꯅꯨꯡꯉꯥꯏꯔꯤ ꯍꯥꯏꯇꯥꯔꯦꯅꯦ ꯅꯣꯏꯗꯤ ꯀꯃꯥꯏꯟ ꯇꯧꯔꯤꯒꯦ
ꯅꯨꯡꯉꯥꯏꯔꯤꯌꯦ ꯀꯩꯅꯣ ꯅꯨꯡꯉꯥꯏꯔꯤꯌꯦ ꯍꯥꯏꯇꯥꯔꯦ ꯍꯥꯏꯕꯣ ꯅꯨꯡꯉꯥꯏꯕꯒꯨꯝ ꯅꯨꯡꯉꯥꯏꯇꯕꯒꯨꯝ ꯇꯧꯕꯩꯔꯣ
ꯀꯩ ꯃꯥꯊꯦꯜ ꯆꯥꯔꯒꯦ
ꯉꯥꯁꯤꯁꯦ ꯎꯝ ꯎꯇꯤ ꯆꯥꯢ ꯎꯁꯣꯏꯒꯤ ꯎꯇꯤ ꯕꯦꯝꯕꯨꯁꯨꯠꯀꯤ
ꯍꯥꯥꯎꯕꯅꯦ
ꯍꯥꯎꯋꯦ ꯉꯁꯤ ꯄꯨ ꯆꯥꯔꯒ ꯍꯥꯎꯋꯦ
ꯀꯅꯥꯅ ꯊꯣꯡꯉꯤꯅꯣ ꯅꯪꯅ ꯊꯣꯡꯉꯤꯔꯣ
ꯑꯩꯁꯦ ꯑꯌꯨꯛꯇ ꯊꯣꯡꯕ ꯃꯇꯝ ꯁꯪꯗꯕꯒꯤ ꯑꯇꯣꯞꯄꯅ ꯊꯣꯡꯉꯦ
ꯎꯝ
ꯅꯨꯡꯊꯤꯟꯗꯅ ꯑꯩ ꯊꯣꯡꯕꯀꯣ
ꯑꯣ ꯑꯣ
ꯌꯥꯝ ꯊꯕꯛ ꯆꯤꯟꯕꯗꯤ ꯅꯠꯇꯦ
ꯊꯕꯛ ꯆꯤꯟꯕ ꯃꯥꯜꯂꯦ
ꯊꯕꯛ ꯆꯤꯡꯕ ꯍꯥꯏꯕꯕꯨ ꯀꯔꯤ ꯊꯕꯛ ꯑꯣꯏꯔꯝꯅꯤ ꯑꯉꯥꯡ ꯂꯧꯕꯒꯤ ꯊꯕꯛꯅꯦ
ꯀꯔꯤ ꯀꯔꯤ ꯍꯣꯠꯅꯔꯤꯒꯦ
ꯑꯗꯨꯝ ꯂꯩꯗ ꯍꯣꯠꯅꯔꯣ ꯍꯥꯢꯔꯣ
ꯇꯨꯝꯃꯒ ꯂꯩꯕ ꯃꯥꯜꯂꯦꯗ
ꯍꯥꯥ
ꯇꯨꯝꯃꯒꯝ ꯂꯩꯕ ꯃꯥꯂꯦꯗ
ꯇꯣ ꯉꯔꯥꯡ ꯕꯣꯜ ꯌꯦꯡꯔꯒ
ꯑꯣ ꯑꯣ ꯀꯅꯥꯅ ꯉꯝꯈ꯭ꯔꯦ ꯉꯔꯥꯡꯒꯤꯗꯣ
ꯐ꯭ꯔꯥꯟꯁꯅ ꯉꯝꯈ꯭ꯔꯦ ꯃꯔꯤꯗ ꯑꯃ
ꯐ꯭ꯔꯥꯟꯁꯀ ꯀꯔꯤꯅꯣ ꯕꯦꯜꯖꯤꯌꯝꯔꯥ
ꯐ꯭ꯔꯥꯟꯁꯒ ꯅꯣꯔꯋꯦ
ꯑꯣ ꯑꯣ ꯍꯣꯏꯅꯦ ꯃꯥꯢꯟ ꯃꯥꯅꯦ ꯁꯥꯟꯅꯗ꯭ꯔꯤꯉꯩꯗꯗꯤ ꯁ꯭ꯇꯦꯇꯁꯇ ꯎꯔꯝꯃꯦ ꯑꯩ ꯀꯔꯤ ꯍꯪꯕ ꯃꯇꯝ ꯐꯥꯎ ꯂꯩꯇꯦꯗ ꯀꯅꯥꯅ ꯉꯝꯒ꯭ꯔꯦ ꯍꯥꯏꯕ ꯐꯥꯎ ꯈꯪꯗꯦ ꯑꯩꯈꯣꯏ ꯑꯁ ꯌꯥꯝ ꯐꯔꯛ ꯇꯥꯏ ꯁꯤ ꯇꯥꯏꯃꯤꯡꯗꯣꯀꯣ ꯑꯉꯥꯡ ꯌꯥꯎꯕꯅꯤꯅꯀꯣ ꯌꯦꯡꯅꯤꯡꯉꯦ ꯕꯣꯜꯗꯣ ꯑꯁ ꯍꯧꯖꯤꯛꯀꯥꯟ ꯏꯟꯇ꯭ꯔꯦꯁ ꯂꯩꯇ꯭ꯔꯦ ꯊꯥꯏꯅ ꯅꯨꯡꯉꯥꯏꯑꯦ ꯂꯩꯁꯥꯔꯤꯉꯩꯗꯗꯤ ꯄꯨꯜꯂꯒ ꯌꯦꯡꯃꯤꯟꯅꯔꯒ ꯊꯦꯡꯉꯁꯨ ꯍꯧꯖꯤꯛꯇꯤ ꯑꯩꯈꯣꯏꯗꯤ ꯁꯤꯗ ꯎꯝ ꯑꯩꯈꯣꯏꯒꯤ ꯀꯔꯤ ꯍꯥꯏꯁꯤꯔꯦ ꯑꯥꯗ ꯑꯩꯈꯣꯏ ꯂꯩꯀꯥꯏꯗ ꯌꯦꯡꯂꯛꯄꯗꯨꯒ ꯑꯁꯤꯒꯤ ꯂꯥꯏꯞ ꯏꯁꯇꯥꯏꯜꯗꯤ ꯈꯔ ꯇꯣꯡꯉꯥꯜꯂꯦ ꯃꯣꯏ ꯂꯩꯀꯥꯏ ꯁꯦ ꯁꯤꯀꯣ
ꯎꯝ
ꯑꯗꯨꯒ ꯑꯩꯈꯣꯏꯁꯦ ꯑꯗꯨꯝ ꯒ꯭ꯔꯨꯞ ꯒ꯭ꯔꯨꯞꯇꯣ ꯌꯦꯡꯅꯩꯗꯅ ꯃꯣꯏꯗꯤ ꯁꯤꯗ ꯑꯗꯨꯝ ꯌꯨꯝꯁꯨ ꯌꯥꯝꯗꯕꯅꯤꯕ ꯁꯤ ꯂꯩꯀꯥꯏꯁꯦ ꯑꯗꯣ ꯃꯣꯏꯗꯤ ꯁꯤꯗ ꯂꯩꯕꯁꯦ ꯎꯝ ꯀ꯭ꯋꯥꯇꯔꯗ ꯂꯩꯕꯒꯤ ꯇꯥꯏꯞꯇ ꯀꯔꯤ ꯍꯥꯏꯁꯤꯔ ꯑꯩꯒꯤ ꯑꯩꯒꯤꯗꯃꯛ ꯑꯩꯈꯣꯏ ꯏꯃꯨꯡ ꯈꯛꯇ ꯑꯗꯨꯝ ꯈꯜꯂꯦꯕ
ꯑꯣ ꯑꯣ
ꯌꯥꯝꯅ ꯂꯥꯟꯊꯣꯛꯅꯗꯦ ꯍꯥꯏꯕ ꯌꯨꯝꯗꯒꯤ ꯑꯗꯨꯝ ꯑꯗꯨꯃꯥꯏꯅ ꯇꯧꯅꯤꯅꯀꯣ ꯄꯨꯟꯅ ꯌꯦꯡꯗꯨꯁꯨ ꯃꯤꯗꯣ ꯃꯥꯟꯅꯕ ꯑꯝ ꯅꯨꯡꯉꯥꯏꯕ ꯂꯩꯇꯕ ꯑꯍꯟ ꯈꯛꯇ ꯑꯣꯏꯕꯅꯤꯅꯀꯣ
ꯎꯝ ꯃꯤ ꯃꯌꯥꯝ ꯄꯨꯜꯂꯒ ꯌꯦꯡꯕꯗꯣ ꯑꯗꯨꯅ ꯅꯨꯡꯉꯥꯏꯕꯅꯦ
ꯅꯨꯡꯉꯥꯏꯑꯦ
ꯂꯥꯎꯑꯣ ꯂꯥꯎꯕꯅꯦꯀꯣ ꯎꯝ
ꯑꯁꯤꯗꯗꯤ ꯑ ꯄꯨꯡ ꯉꯥꯢꯕꯗ ꯄꯨꯡ ꯊꯦꯡ ꯍꯧꯖꯤꯛꯇꯤ ꯊꯦꯡꯐꯥꯎ ꯊꯦꯡꯃꯜꯂꯦ ꯄꯨꯡ ꯇꯔꯥ ꯃꯈꯥꯏꯒꯤ ꯐꯥꯎ ꯑꯩꯈꯣꯏ ꯌꯦꯡꯕ ꯉꯝꯗꯦ
ꯎꯝ
ꯑꯩ ꯍꯧꯖꯤꯛ ꯋꯥꯔꯜ ꯀꯞ ꯑꯁꯤ ꯍꯟꯗꯛꯀꯤ ꯋꯥꯔꯜ ꯀꯞꯁꯦ ꯍꯧꯕꯗꯒꯤ ꯂꯣꯏꯕ ꯐꯥꯎ ꯌꯦꯡꯕ ꯎꯝ ꯃꯦꯠꯁ ꯑꯃꯐꯥꯎ ꯌꯥꯎꯗ꯭ꯔꯤ ꯃꯇꯦꯛ ꯃꯇꯦꯛ ꯃꯇꯦꯛ ꯇꯪ
ꯎꯝ ꯃꯣꯏ ꯃꯣꯏꯅ ꯄꯤꯔꯛꯄ ꯃꯇꯝꯗ ꯑꯩꯈꯣꯏꯗꯤ ꯐꯖꯅ ꯀꯩꯅꯣ ꯇꯨꯝꯔꯕ ꯃꯇꯝꯅꯦꯕꯗꯣ ꯃꯣꯏꯅ ꯄꯤꯔꯛꯄꯗ ꯑꯗꯨꯒꯤ ꯑꯗꯨ ꯇꯨꯝꯕ ꯊꯦꯡꯉꯅꯤ ꯌꯥꯍꯧ ꯊꯦꯡꯉꯅꯤ ꯑꯗꯨꯒ ꯌꯥꯍꯧ ꯊꯦꯡꯉꯗꯤ ꯊꯕꯛꯇꯣ ꯑꯃꯨꯛ ꯕꯦꯔꯥ ꯀꯥꯔꯅꯤ
ꯎꯝ
ꯌꯥꯗꯦ ꯉꯔꯥꯡ ꯇꯨꯝꯕ ꯊꯦꯡꯕꯒꯤꯅꯦ ꯉꯁꯤ ꯑꯁ ꯏꯁꯥꯁꯦ ꯀꯩꯅꯣ ꯇꯧꯔꯦꯕ ꯑꯗꯨꯒꯤ ꯊꯕꯛ ꯊꯕꯛꯁꯨ ꯆꯠꯇ꯭ꯔꯦ
ꯆꯤꯡꯗꯒꯤꯔꯣ
ꯍꯥ
ꯆꯤꯡꯗꯒꯤꯔꯣꯕ ꯅꯪꯁꯦ
ꯍꯧꯖꯤꯛ ꯍꯧꯖꯤꯛꯄꯨꯗꯤ ꯀꯩꯅꯣ ꯏꯝꯐꯥꯜꯗ ꯂꯩ ꯑꯩꯈꯣꯏꯒꯤ ꯏꯌꯥꯝꯕꯒꯤ ꯀꯣꯇꯥꯔꯗꯀꯣ
ꯑꯣ
ꯑꯗꯨꯒꯤ ꯃꯣꯢꯒꯤ ꯃꯅꯥꯛꯇ ꯂꯩꯌꯦ
ꯀ꯭ꯋꯥꯇꯔ ꯀꯥꯏꯋꯥꯏꯗ ꯏꯝꯐꯥꯜ ꯏꯁ ꯏꯝꯐꯥꯜ ꯋꯦꯁ
ꯑꯩꯈꯣꯏꯒꯤ ꯀꯋꯥꯇꯔꯁꯦ ꯑꯁꯤ ꯌꯥꯝ ꯂꯥꯞꯇꯦꯗ ꯌꯥꯝ ꯅꯛꯑꯦ
ꯍꯣꯏ ꯀꯩꯅꯣ ꯎꯝ ꯑꯥ ꯎ ꯌꯨꯝ ꯑꯁꯦꯡꯕꯗꯤ ꯑꯥ ꯆꯤꯡꯗꯩꯅꯤ ꯍꯥꯏꯕꯀꯣ
ꯍꯥꯥ
ꯌꯨꯝ ꯅꯪ ꯅꯣꯏꯒꯤ ꯌꯨꯝꯗꯤ ꯑꯁꯦꯡꯕꯗꯤ ꯑꯥ ꯆꯤꯟꯗꯒꯤꯔꯣ
ꯍꯣꯏ ꯍꯣꯏ ꯃꯥꯟꯅꯦ ꯇꯃꯦꯡꯂꯣꯡꯗꯩꯅꯦ
ꯎꯝ ꯑꯁ ꯑꯩ ꯁꯤ ꯈꯛꯇ ꯊꯦꯡꯅꯩꯅꯦ ꯇꯃꯦꯡꯂꯣꯡ ꯈꯛꯇ
ꯑꯣ ꯅꯪꯗꯤ ꯀꯥꯏꯗꯩꯅꯣ
ꯑꯩꯗꯤ ꯑꯩꯁꯦ ꯏꯝꯐꯥꯜꯗꯩꯅꯦ ꯏꯝꯐꯥꯜ ꯎꯝ ꯀꯩꯅꯣꯗꯣ ꯃꯣꯖꯤꯗꯣ ꯈꯪꯕ꯭ꯔ
ꯈꯪꯉꯦ ꯈꯪꯉꯦ ꯑꯣ ꯇꯥ ꯇꯕꯣ
ꯎꯝ ꯎꯏꯅꯤꯡ ꯉꯕꯣ
ꯑꯁ ꯑꯗꯨꯒꯤ ꯋꯥ ꯅꯠꯇꯦꯗ
ꯉꯥꯏ ꯈꯣꯗꯥ ꯅꯪꯁꯨ
ꯄꯥꯈꯪꯔꯣ
ꯎꯝ
ꯅ ꯕꯦꯁꯇꯥꯥꯕꯅꯤ ꯀꯣ
ꯍꯥ
ꯁꯤꯡꯒꯜ ꯅ ꯕꯦꯁ ꯇꯥꯕꯅꯤ ꯈꯔ ꯀꯨꯏꯅ ꯄꯥꯈꯪ ꯑꯣꯏꯌꯣ
ꯎꯝ
ꯍꯧꯖꯤꯛ ꯑꯩꯁꯨ ꯑꯩꯒꯤ ꯅꯨꯄꯥꯁꯨ ꯔꯤꯒ꯭ꯔꯦꯠ ꯆꯠꯂꯤꯅꯤ ꯍꯧꯖꯤꯛ
ꯀꯔꯤꯕ
ꯑꯩꯒꯤ ꯅꯨꯄꯥꯁꯨ ꯑꯩꯁꯨ ꯔꯤꯒ꯭ꯔꯦꯠ ꯆꯠꯂꯤꯅꯦꯕ ꯁꯤꯡꯒꯔ ꯂꯩꯔꯝꯃꯗꯤ ꯀꯥꯌꯥꯝꯃꯨꯛ ꯅꯨꯡꯉꯥꯏꯒ꯭ꯦꯔꯦ ꯍꯥꯏꯅ
ꯑꯗꯨꯕꯨ ꯑꯗꯨꯝ ꯏꯁꯣꯔꯅ ꯄꯤꯕꯤꯕꯅꯤꯅꯀꯣ
ꯎꯝ
ꯂꯥꯏꯕꯛꯇ ꯇꯝꯂꯝꯃꯦ ꯑꯗꯨꯒ ꯕ꯭ꯂꯦꯁꯤꯡ ꯑꯐ ꯑꯐꯕꯁꯨ ꯐꯪꯉꯦ
ꯎꯝ
ꯍꯧꯖꯤꯛꯀꯤ ꯑꯋꯥꯕꯗꯤ ꯃꯇꯦꯛ ꯈꯤꯇꯪꯅꯦꯕ ꯅꯠꯇ꯭ꯔꯥ
ꯎꯝ ꯑꯗꯨꯅ ꯅꯨꯡꯉꯥꯏꯗ ꯅꯨꯡꯉꯥꯏꯔꯤ ꯥ
ꯉꯥꯁꯤꯁꯦ ꯎꯝ ꯀꯩꯅꯣ ꯕꯣꯜ ꯄꯨꯡ ꯀꯌꯥꯅ ꯂꯩꯒꯦ
ꯉꯁꯤꯁꯨ ꯑꯁ ꯊꯦꯡꯕꯅꯦ ꯃꯣꯏꯁꯨ ꯑꯩꯗꯣ ꯐꯖꯅꯗꯤ
ꯏꯁꯄꯦꯟ ꯏꯁꯄꯦꯟ ꯏꯁꯄꯦꯟ ꯗꯤ ꯉꯁꯤ ꯁꯥꯟꯅꯔꯦ
ꯑꯩꯅ ꯌꯦꯡꯅꯤꯡꯕꯁꯦ ꯎꯝ ꯀꯩꯅꯣ ꯁꯥꯟꯅꯒꯅꯤ ꯍꯥꯏꯕ ꯄꯥꯎ ꯈꯪꯗꯦ ꯑꯗꯨꯝ ꯐꯣꯟ ꯏꯁꯇꯦꯇꯁ ꯇ ꯎꯏꯌꯦ ꯌꯦꯡꯅꯤꯡꯕꯗꯤ ꯎꯝ ꯏꯁꯇꯥꯔ ꯌꯥꯎꯕ ꯇꯤꯝꯗꯨꯃꯛꯇꯅꯤ ꯌꯦꯡꯅꯤꯡꯕ ꯀꯟꯇ꯭ꯔꯤꯗꯣ ꯈꯛꯇꯅꯤ ꯌꯦꯡꯅꯤꯡꯕ
ꯉꯥꯏꯍꯥꯛ ꯂꯩꯔꯗꯤ ꯌꯦꯡꯕ ꯅꯨꯡꯉꯥꯏꯕ ꯍꯧꯔꯅꯤ ꯂꯤꯛ ꯂꯤꯛꯇꯣ ꯂꯣꯏꯔꯅꯤꯕ ꯎꯝ
ꯨ ꯕꯣꯜꯒꯤ ꯃꯇꯥꯡꯗꯗꯤ ꯐꯖꯅ ꯍꯩꯕ ꯃꯥꯜꯂꯦ ꯅꯪꯁꯨ
ꯑꯁ ꯐꯖꯅ ꯑꯗꯨꯝ ꯏꯟꯇꯔꯦꯁ ꯌꯥꯝ ꯂꯩꯔꯝꯃꯦ ꯍꯧꯖꯤꯛꯇꯤ ꯍꯧꯖꯤꯛꯇꯤ ꯍꯥꯏꯔ ꯃꯣꯏꯒꯤ ꯑꯁꯤꯅ ꯑꯁꯤꯅ ꯁꯤꯗ ꯁꯥꯟꯅꯒꯅꯤ ꯁꯤꯅ ꯁꯤ ꯅꯤ ꯍꯥꯏꯕ ꯐꯥꯎ ꯁꯨꯡ ꯈꯪ ꯈꯪꯗ꯭ꯔꯦ ꯎ ꯄꯥꯎ ꯎꯗꯦ ꯌꯦꯡꯒꯦꯁꯨ ꯍꯥꯏ ꯈꯟꯗ꯭ꯔꯦ ꯌꯨꯝꯒꯤ ꯆꯨꯞ ꯆꯥꯞ ꯆꯥꯕ ꯂꯣꯏꯔꯦ ꯑꯉꯥꯡꯒꯤ ꯁꯦꯕꯥ ꯅꯨꯡꯕꯥ ꯂꯣꯏ ꯂꯣꯏꯅ ꯂꯣꯏꯔꯦꯒ ꯃꯣꯏ ꯄꯣꯊꯥꯕ ꯃꯇꯝꯅꯤ ꯑꯁꯦꯡꯕ ꯃꯇꯝꯁꯤ ꯄꯣꯊꯥꯕ ꯃꯇꯝꯅꯦꯕ ꯃꯣꯏꯁꯦ
ꯎꯝ
ꯇꯨꯝꯍꯜꯂꯒ ꯑꯗꯨꯝ ꯄꯣꯊꯥꯕ ꯃꯇꯝꯅꯤ ꯑꯗꯨ ꯑꯁꯤ ꯇꯥꯏꯃꯤꯡ ꯈꯛꯇꯅꯤ ꯑꯩꯅ ꯐꯪꯒꯗꯕꯁꯦ ꯑꯗꯨꯗ ꯃꯣꯏ ꯄꯣꯊꯥꯔꯅꯤ ꯑꯗꯨꯝ ꯃꯣꯏ ꯄꯣꯊꯥꯔꯤꯉꯩꯗ ꯑꯩꯁꯨ ꯊꯥꯒꯦ ꯍꯥꯏꯅ ꯑꯗꯨꯝ ꯐꯣꯟꯗ ꯌꯦꯡꯕꯀꯥꯟ ꯚꯤꯗꯤꯑꯣꯒꯨꯝꯕ ꯌꯦꯡꯅꯤꯡꯉꯅꯤ ꯑꯗꯨꯝ ꯌꯦꯇꯌꯨꯞ ꯆꯪꯉꯅꯤ ꯁꯦꯔꯌꯦꯜ ꯌꯦꯡꯉꯅꯤ ꯑꯗꯨꯝ ꯉꯥꯍꯥꯛꯀꯣ ꯑꯗꯨꯅ ꯄꯣꯊꯥꯕ ꯀꯧꯔꯛꯏ ꯑꯩꯒꯤꯗꯤ
ꯅꯨꯡꯉꯥꯏꯔꯦ ꯑꯗꯨꯒꯤꯅꯦ
ꯎꯝ ꯑꯇꯣꯞꯄ ꯃꯇꯝ ꯏꯁꯄꯦꯟ ꯇꯧꯅꯤꯡꯉꯥꯏ ꯂꯩꯇꯦ ꯍꯧꯖꯤꯛ ꯃꯣꯏꯁꯨ ꯂꯣꯏꯅ ꯍꯧꯒꯠꯂꯗꯤ ꯑꯃꯨꯛꯀꯣ ꯑꯁ ꯑꯃꯨꯛ ꯆꯥꯍꯜꯂꯅꯤ ꯑꯃꯨꯛ ꯊꯛꯍꯜꯂꯅꯤ ꯑꯃꯨꯛ ꯁꯦꯟꯅꯒꯅꯤ ꯑꯗꯨ ꯂꯥꯏꯔꯤꯛ ꯄꯥꯍꯟꯒꯅꯤ ꯆꯥꯛ ꯏꯟꯁꯥꯡ ꯊꯣꯡꯉꯅꯤ ꯂꯣꯏꯔꯅꯤ ꯑꯗꯨ ꯃꯣꯏ ꯆꯥꯍꯜꯂꯅꯤ ꯑꯩꯈꯣꯏ ꯆꯥꯔꯅꯤ ꯑꯗꯨ ꯇꯨꯝꯂꯅꯤ ꯁꯤꯅꯤ ꯑꯩꯈꯣꯏꯒꯤ ꯇꯥꯏꯃꯤꯡꯁꯦ
ꯑꯉꯥꯡ ꯀꯌꯥꯠꯅꯣ ꯍꯥꯏꯕꯁꯦ
ꯀꯌꯥ ꯑꯣꯏꯔꯝꯗꯧ ꯃꯥꯟꯕ꯭ꯔꯥ ꯒꯦꯁ ꯇꯧꯔꯣ
ꯈꯪꯗꯦ ꯅꯪꯒꯤ ꯀꯩꯅꯣꯗ ꯑꯉꯥꯡ ꯌꯥꯝꯕ ꯃꯥꯜꯂꯦꯕ ꯑꯗꯨꯒꯤ
ꯑꯉꯥꯡ ꯑꯍꯨꯝꯅꯦ
ꯑꯣ
ꯑꯃꯗꯨ ꯁꯀꯨꯜ ꯀꯥꯔꯦ ꯑꯅꯤꯗꯤ ꯀꯥꯗ꯭ꯔꯤ ꯑꯅꯤꯗꯣ ꯆꯍꯤ ꯑꯍꯨꯝ ꯍꯦꯜꯂꯦ ꯑꯃꯁꯤꯅ ꯆꯍꯤ ꯑꯃ
ꯑꯣ ꯑꯗꯨꯗꯤ ꯕꯣ ꯕꯣꯜ ꯌꯦꯡꯕꯗꯤ ꯁꯨꯛꯅꯪ ꯅꯪꯉꯣꯏ ꯅꯪ
ꯎꯝ ꯇꯝꯉꯝꯗꯦ
ꯎꯝ
ꯑꯩꯒꯤ ꯐꯣꯟꯁꯨ ꯑꯉꯥꯡꯁꯤꯡꯅ ꯑꯗꯨꯝ ꯄꯥꯏꯔꯒ ꯂꯪꯕꯥ ꯊꯨꯒꯥꯏꯕ ꯂꯪꯉꯁꯨ ꯑꯁꯤ ꯐꯣꯟꯁꯤꯁꯨꯅꯦ ꯑꯔꯤꯕꯅꯤ ꯑꯗꯨ ꯑꯣꯏꯔꯁꯨ ꯌꯥꯝ ꯈꯥꯛꯉꯦꯕ ꯍꯧꯖꯤꯛꯁꯨ ꯀꯣꯕꯔꯗꯣ ꯑ ꯀꯩꯅꯣ ꯔꯣꯝꯗꯣ ꯀꯦꯃꯦꯔꯥꯔꯣꯝꯗꯣ ꯑꯗꯨꯝ ꯀꯥꯔ ꯂꯩ ꯍꯧꯖꯤꯛꯁꯦ ꯐꯥꯛꯇꯣꯛꯑꯒ ꯈꯤꯇꯪ ꯐꯥꯛꯇꯣꯛꯄ ꯍꯧꯔꯒ
ꯑ
ꯐꯣꯟꯗꯨꯁꯨ ꯃꯣꯏꯅ ꯑꯁ ꯑꯁꯤ ꯐꯃꯨꯡꯗꯒꯤ ꯂꯦꯞꯂꯒ ꯄꯀꯥꯗꯨꯗ ꯇꯥꯛ ꯂꯪꯊꯕꯁꯦ ꯀꯥꯏꯗꯦ ꯑꯁꯤ ꯐꯣꯟꯁꯤꯁꯨ ꯑꯗꯨꯁꯨ ꯑꯃꯔꯛ ꯈꯛꯇ ꯅꯠꯇ꯭ꯔꯦ ꯇꯧꯔꯤꯁꯦ ꯃꯣꯏꯅ ꯃꯁꯤꯡ ꯊꯤꯕ ꯉꯝꯗ꯭ꯔꯦ ꯍꯥꯏꯕ ꯇꯧꯔꯤꯁꯦ ꯑꯗꯨꯒꯤ ꯑꯩꯒꯤ ꯐꯣꯟꯗꯨꯁꯨ ꯎꯝ ꯄꯨꯔꯥ ꯀꯔꯤ ꯍꯥꯏꯁꯤꯔꯥ ꯄꯠ ꯇꯠ ꯂꯦꯗ
ꯎꯝ
ꯃꯣꯏꯅ ꯄꯥꯏꯔꯅꯤ ꯄꯪꯃꯦꯠ ꯃꯦꯠꯀꯅꯤ ꯍꯦꯡ ꯇꯧꯕꯁꯤꯅ
ꯑꯉꯥꯡꯅ ꯀꯩꯅꯣ ꯇꯧꯔꯩꯗꯣ ꯑꯗꯨꯝ ꯁꯧꯋꯦ
ꯑꯁ ꯃꯣꯏꯅ ꯐꯣꯟ ꯌꯦꯡꯕꯁꯦ ꯍꯧꯖꯤꯛ ꯏꯆꯥ ꯅꯨꯄꯥ ꯑꯍꯟꯗꯨꯗꯤ ꯃꯥꯅ ꯐꯣꯟ ꯌꯦꯡꯒꯗꯕꯁꯦ ꯀꯩꯅꯣ ꯔꯤꯜꯁꯇꯣ ꯗꯕ꯭ꯂꯤꯎ ꯗꯕ꯭ꯂꯤꯎ ꯏꯒꯤ ꯑꯗꯨ ꯌꯦꯡꯉꯅꯤ ꯌꯦꯡꯉꯒ ꯐꯣꯟꯗꯣ ꯐꯃꯨꯡꯗ ꯊꯝꯃꯅꯤ ꯃꯥꯅ ꯐꯃꯨꯡ ꯑ ꯃꯊꯛꯇꯒꯤ ꯑ ꯂꯣꯡꯊꯔꯛꯄꯁꯤꯗꯤ ꯃꯥ ꯗꯕ꯭ꯂꯤꯎ ꯗꯕ꯭ꯂꯤꯎꯒꯤ ꯇꯥꯏꯞꯇ ꯇꯧꯋꯦꯕ
ꯑ
ꯑꯗꯨꯒꯤ ꯑꯁ ꯐꯣꯟꯗꯣ ꯅꯟꯕꯒꯤ ꯂꯣꯏꯔꯦ
ꯑꯦ ꯕꯣꯛꯁꯤꯡ